ꯑ ꯉꯔꯥꯡꯒꯤ ꯀꯩ ꯃꯊꯦꯜ ꯆꯥꯔꯕ
ꯀꯩꯅꯣ ꯑꯌꯨꯛꯁꯤꯗꯗꯤ ꯕ꯭ꯔꯦꯛꯐꯥꯁ ꯍꯥꯏꯗꯧ ꯅꯠꯇ꯭ꯔꯣ
ꯕꯔꯦꯛꯐꯥꯁ ꯑꯌꯨꯛꯀꯤ ꯀꯩꯝꯆꯥ ꯆꯥꯕꯨꯗꯤ ꯏꯁꯤꯡ
ꯑꯗꯨꯅꯤ ꯅꯪꯗꯤ ꯑ ꯑꯗꯨꯃꯥꯏꯅ ꯍꯥꯏꯒꯗꯕ ꯑꯩꯁꯨ ꯀꯨꯏꯗꯤ ꯍꯧꯒꯠꯇ ꯉꯥꯏꯔꯤꯗ ꯉꯔꯥꯡꯒꯤ ꯑꯦꯖꯥꯝ ꯊꯥꯔꯨꯕꯩ ꯄꯣꯊꯥꯔꯝꯃꯤꯖꯥꯠꯅꯤ ꯁꯨꯝ ꯐꯨꯠꯇꯒꯤ ꯏꯁꯤꯡ ꯃꯆꯥ ꯑꯃ ꯊꯛꯆꯜꯂꯒ ꯁꯨꯝ ꯐꯝꯃꯃꯤꯖꯥꯅꯤ ꯑꯌꯨꯛꯀꯤ ꯈꯔ ꯒ꯭ꯌꯥꯟ ꯇꯥ ꯂꯩꯒꯦꯅ ꯑꯦꯖꯥꯝ ꯂꯣꯏꯈ꯭ꯔꯦꯅ ꯎꯝ ꯅꯪꯒꯤ ꯀꯩꯅꯣ ꯄꯣꯊꯥꯕ ꯌꯥꯏ ꯀꯩꯅꯣ ꯉꯔꯥꯡ ꯄꯣꯊꯥꯕ ꯌꯥꯏ ꯀꯩꯅꯣ ꯉꯔꯥꯡ ꯀꯨꯏꯅ ꯐꯝꯃꯨꯕꯩ ꯋꯥꯔꯤꯌꯦ ꯀꯥꯏ
ꯋꯥꯗꯦ ꯋꯥꯗꯦ
ꯀꯃꯥꯏꯅ ꯇꯧꯔꯝꯒꯦ ꯅꯪꯗꯤ ꯉꯔꯥꯡꯗꯤ
ꯀꯣꯏꯁꯟꯗꯣ ꯂꯥꯏꯕꯗꯤ ꯆꯤꯡꯉꯦ
ꯑꯥ
ꯑꯗꯨꯝ ꯐꯣꯐꯣꯡ ꯅꯥꯕ ꯌꯥꯝ ꯀꯥꯎꯒꯔꯦ
ꯅꯪ ꯀꯣꯏꯁꯟꯗꯣ ꯈꯪꯗꯦ ꯑꯗꯨꯝ ꯂꯥꯏꯕꯗꯤ ꯂꯥꯏꯔꯁꯨ ꯃꯥꯜꯂꯦ ꯑꯗꯨꯒ ꯈꯪꯗꯦ ꯈꯔ
ꯂꯥꯏꯕꯗꯤ ꯆꯤꯡꯉꯤꯅꯤ ꯃꯅꯨꯡ ꯌꯥꯝ ꯀꯟꯅ ꯍꯟꯖꯤꯜꯂꯛꯇꯦ ꯃꯃꯥꯡꯗ ꯃꯃꯥꯡ ꯃꯃꯥꯡꯅ ꯂꯨꯅ ꯍꯪꯉꯛꯇ꯭ꯔꯣ
ꯑꯩꯁꯑꯩ ꯃꯃꯥꯡꯒꯤ ꯗꯤꯁꯦꯝꯕꯔꯗꯨꯅ ꯍꯦꯟꯅ ꯂꯥꯛꯏꯕꯗꯨꯃꯨꯛꯅ ꯑꯃꯨꯛ ꯈꯜꯂꯤ ꯎꯝ ꯀꯣꯏꯁꯟꯒꯗꯤ ꯌꯥꯝ ꯂꯥꯏ ꯏꯀꯣꯅꯣꯃꯤꯛꯁꯀꯗꯨꯗꯤ ꯌꯥꯝ ꯂꯥꯏꯔꯦ ꯃꯥꯃꯡ ꯍꯟ ꯍꯟꯗꯛꯀꯤ ꯀꯣꯏꯁꯟꯗꯣ
ꯈꯪꯗꯕ ꯉꯥꯏꯁꯜꯂꯛꯑꯦ ꯀꯣꯏꯁꯗꯤ ꯂꯥꯏ ꯂꯥꯏ ꯍꯪꯕꯤꯔꯛꯑꯦ
ꯑꯗꯨꯒ ꯀꯃꯥꯏ ꯁꯨ ꯀꯩꯅꯣ ꯌꯥꯝ ꯇꯧꯑꯦ ꯂꯩꯊꯣꯛ ꯂꯩꯊꯣꯛꯄ ꯌꯥꯝ ꯍꯪꯉꯦ ꯍꯥꯏꯗꯤ ꯃꯃꯥꯡꯗꯗꯤ ꯔꯤꯁꯔꯁꯀꯤ ꯏꯁꯇꯦꯞ ꯀꯥꯏꯗꯣ ꯍꯪꯕꯅꯦꯕ ꯍꯟꯗꯛꯇꯤ ꯔꯤꯁꯔꯁ ꯏꯁꯇꯦꯞꯇꯤ ꯍꯪꯗ꯭ꯔꯒ ꯃꯦꯅꯦꯖꯃꯦꯟ ꯔꯤꯁꯔꯁ ꯀꯥꯏ ꯍꯖꯜꯂꯛꯑꯦꯕ ꯎ
ꯑꯩꯒꯤ ꯅꯥꯀꯟꯗ ꯐꯝꯃꯤꯗꯣ ꯑꯒ ꯑꯦꯝꯌꯨ ꯄꯤ ꯑꯩꯆ ꯁꯤ ꯇꯧꯒꯔꯤ ꯔꯟꯖꯟ ꯍꯣꯏ ꯃꯃꯥꯡ ꯇꯨ ꯊꯥꯎꯖꯟ ꯇ꯭ꯋꯦꯟꯇꯤ ꯐꯥꯏꯚꯇ ꯈꯟꯕꯅꯤ
ꯑꯥ
ꯑꯩꯒꯤ ꯅꯥꯀꯟꯗ ꯐꯝꯃꯦ
ꯑꯣ ꯃꯥꯁꯦ ꯄꯦ ꯑꯦꯁ ꯗꯤ ꯑꯣꯡꯂꯤꯔꯣ
ꯍꯥꯥ
ꯄꯤ ꯑꯦꯁ ꯗꯤ ꯑꯣꯡꯂꯤ ꯀꯥꯡꯕꯨ ꯑꯣꯏꯔꯝꯃꯅꯤ ꯑꯗꯨꯗꯤ ꯃꯥꯁꯨ ꯅꯦꯠ ꯂꯣ
ꯉꯔꯥꯡꯗꯤ ꯀꯩꯅꯣꯃꯥ ꯏꯃꯩꯀꯥꯏ ꯀꯥꯏꯕꯗꯤ ꯃꯥꯜꯂꯦ ꯉꯔꯥꯡꯗꯤ ꯃꯣꯏꯒꯤ ꯃꯥ ꯄꯦꯞꯄꯔ ꯈꯨꯗꯤꯡꯒꯤ ꯂꯩꯕ ꯋꯦꯇꯦꯁꯇꯣ
ꯑꯥ
ꯑꯗꯨ ꯀꯥꯏꯕ ꯃꯥꯜꯂꯦ ꯉꯥꯔꯡꯒꯤ ꯀꯣꯏꯁꯟ ꯃꯣꯏꯒꯤ ꯈꯨꯠꯁꯦꯝꯗꯣ ꯍꯥꯏꯗꯤ ꯉꯔꯥꯡꯒꯤ ꯀꯩꯅꯣꯗꯨꯒꯤ ꯀꯣꯏꯁꯟ ꯌꯥꯝ ꯍꯪꯗ꯭ꯔꯣ ꯏꯟꯀꯝ ꯇꯦꯛꯁ ꯀꯗꯣ ꯀꯣꯏꯁꯟ ꯈꯨꯕꯣꯝ ꯊꯤ ꯌꯥꯝ ꯍꯪꯗ꯭ꯔꯣ ꯉꯔꯥꯡꯗꯤ
ꯎꯝ
ꯀꯣꯏꯁꯟ ꯃꯉꯥ ꯈꯛꯇꯅꯦꯕ ꯍꯪꯒꯗꯧꯕꯗꯤ ꯆꯦꯞꯇꯔ ꯑꯃꯗ ꯑꯗꯨꯝ ꯃꯣꯏ ꯉꯔꯥꯡꯗꯨꯗꯤ ꯃꯉꯥ ꯃꯉꯥ ꯇꯔꯥ ꯑꯣꯏꯇꯥꯔꯒꯗꯤ ꯃꯌꯥꯝ ꯍꯪꯉꯦꯕ ꯉꯔꯥꯡꯗꯤ ꯂꯥꯏ ꯂꯥꯏꯕ ꯀꯣꯏꯁꯟ ꯌꯥꯝ ꯍꯪꯉꯤꯗ ꯀꯩꯅꯣꯒꯗꯣ ꯍꯪꯉꯛꯇꯦ ꯍꯥ
ꯑꯦꯛꯖꯥꯝꯁꯦ ꯃꯊꯪ ꯃꯊꯪ ꯂꯩꯔꯦ ꯂꯥꯏꯔꯤꯛ ꯄꯥꯔꯨꯗ ꯉꯥꯏꯔꯦ
ꯅꯪꯅꯤ ꯄꯊꯥ ꯌꯥꯔꯦ ꯀꯩꯩꯅꯣ ꯏꯁ ꯅꯪ ꯅꯪꯅ ꯄꯥꯗꯕꯗꯤ ꯅꯪꯅ ꯄꯥꯗꯕꯗꯤ ꯈꯪꯗ꯭ꯔꯦ ꯄꯥꯕꯒꯤꯗꯤ ꯅꯪ ꯌꯥꯝ
ꯂꯥꯏꯔꯤꯛ ꯄꯥꯗ ꯄꯥꯔꯣ ꯍꯥꯏꯁꯨ ꯇꯟꯖꯜꯂꯛ ꯢꯅꯦꯕꯣ
ꯈꯔ ꯊꯥꯗꯣꯛꯑꯣ ꯇꯥꯃꯣ ꯑꯇꯟꯕ ꯈꯔ ꯊꯥꯗꯣꯛꯑꯣ ꯃꯤ ꯇꯟꯕꯗꯨꯅꯅꯦꯅ ꯍꯥꯏꯅꯩꯗꯨꯅꯤ ꯕꯣꯔꯤꯡ
ꯍꯥ ꯉꯔꯥꯡ ꯅꯍꯥꯟꯗ ꯑꯣꯏꯕꯣꯏ ꯅꯤꯡꯏ ꯃꯃꯥꯡꯒꯤ ꯅꯤꯠ ꯖꯅꯋꯥꯔꯤꯗ ꯊꯥꯏꯗꯣ ꯉꯔꯥꯡꯃꯨꯛ ꯂꯣꯏꯈꯔꯦꯕ ꯃꯊꯪ ꯗꯤꯁꯦꯝꯕꯔ ꯑꯃꯨꯛ ꯂꯥꯛꯑꯅꯦꯦꯕ ꯃꯊꯪ ꯃꯊꯪ ꯗꯤꯁꯦꯝꯕꯔꯗꯗꯤ ꯈꯪꯗꯦ ꯑꯣ ꯑꯗꯨ ꯅꯪ ꯍꯟꯗꯛ ꯖꯨꯂꯥꯏꯒꯤ ꯄꯤ ꯑꯩꯆ ꯗꯤ ꯄꯤ ꯄꯤ ꯑꯩꯆ ꯗꯤꯗ ꯊꯥꯖꯤꯟꯕ ꯌꯥꯕꯅꯤꯅ
ꯊꯥꯖꯤꯜꯂꯗꯧꯅꯤꯍꯦ ꯑꯩ ꯊꯥꯖꯤꯜꯂꯒ
ꯊꯥꯖꯜꯂꯣ ꯊꯥꯖꯜꯣ
ꯊꯥꯖꯤꯜꯍꯧꯔꯗꯧꯅꯤ ꯑꯗꯨꯒ ꯀꯩꯅꯣ ꯇꯧꯔ ꯂꯧꯅꯩ ꯑꯩꯁꯨ ꯑꯗꯨꯃꯥꯏꯅ ꯑꯦꯛꯖꯥꯝꯒꯤ ꯑꯣꯏꯅ ꯇꯌꯥꯔꯤ ꯇꯧꯔꯗꯧꯕꯗꯤ ꯅꯠꯇꯗꯤ ꯌꯥꯗ꯭ꯔꯦ
ꯇ ꯇꯥꯎ ꯊꯥꯖꯤꯜꯂꯒ ꯄꯩꯁꯥ ꯂꯩꯔꯤ ꯀꯣꯆꯤꯡ ꯔꯣꯝ ꯌꯥꯎꯁꯜꯂꯛꯑꯣ ꯗꯤ ꯑꯥꯔꯦꯇ ꯊꯣꯝꯅꯤꯡꯉꯥꯏ
ꯎꯝ ꯃꯥꯅꯦ ꯑꯗꯨ ꯐꯥꯎꯗꯣꯛꯑꯗꯧꯅꯦ ꯑꯗꯨ ꯍꯣꯏ ꯑꯗꯨꯛ ꯐꯥꯎꯕꯒ
ꯅꯪ ꯄꯩꯁꯥ ꯂꯩꯔꯗꯤ ꯀꯣꯆꯤꯡ ꯃꯆꯥ ꯑꯃ ꯂꯦꯎꯁꯟꯉꯥꯏꯗꯅ ꯑꯟ ꯑꯦꯀꯥꯗꯃꯤꯔꯥ ꯃꯣꯏ ꯄꯩꯁꯥ ꯍꯟꯇꯣꯛꯏꯗꯅ ꯌꯥꯔꯦ ꯐꯥꯎꯔꯗꯤ ꯑꯂꯨꯕꯣꯝꯗꯅ ꯁꯥꯔꯀ ꯐꯗꯦ ꯑꯩꯈ ꯌꯥꯎꯁꯜꯂꯁꯨ ꯌꯥꯏꯗꯅ
ꯄꯩꯁꯥ ꯀꯩꯅꯣ ꯇꯧꯗꯤ ꯍꯟꯗꯣꯛꯄ꯭ꯔꯥ ꯍꯥꯏꯗꯤ ꯃꯣꯏꯗ ꯄꯩꯁꯥ ꯍꯟꯕ꯭ꯔꯥ
ꯌꯥꯖꯔꯦꯠ ꯐꯥꯎꯔꯗꯤ ꯄꯩꯁꯥ ꯍꯟꯗꯣꯛꯇꯣꯏꯅꯣꯉꯣꯟꯗ
ꯑꯣ ꯎꯝ
ꯂꯤꯁꯤꯡ ꯇꯔꯨꯛ ꯑꯃ ꯇꯔꯦꯠ ꯑꯃꯗꯣ ꯑꯗꯨꯝ ꯍꯟꯗꯣꯛꯀꯟꯁꯦ ꯍꯥꯏꯕ ꯐꯥꯎꯔꯦ ꯍꯟꯗꯣꯛꯀꯅꯤ ꯑꯗꯨꯝ ꯍꯥꯏꯔꯤꯅꯦ ꯅꯦꯠꯇꯪ ꯐꯥꯎꯔꯒꯗꯤ ꯃꯇꯝ ꯁꯥꯡꯗꯣꯛꯄ ꯅꯦꯠꯇꯪ ꯐꯥꯎꯔꯗꯤꯅꯦ ꯃꯣꯏꯁꯨ ꯃꯇꯝ ꯁꯥꯡꯗꯣꯛꯀꯗꯣꯏ ꯊꯥ ꯇꯔꯨꯛꯃꯨꯛ ꯁꯥꯡꯇꯣꯛꯄꯤꯗ꯭ꯔꯤꯗꯣ ꯑꯗꯨꯉ ꯂꯩ ꯐꯦꯁꯤꯂꯤꯇꯤꯗꯣ
ꯎꯝ ꯑꯗꯨꯕꯨꯗꯤ ꯀꯩꯅꯣ ꯇꯧꯔꯦ ꯑꯩꯁꯨ ꯈꯪꯉ ꯈꯪꯉꯤ ꯑꯦꯛꯖꯥꯝꯒꯤ ꯃꯑꯣꯡꯗ ꯁꯨꯝ ꯈꯪꯗꯤ ꯈꯪꯉꯦ ꯄꯥꯐꯝ ꯀꯩꯀꯥ ꯍꯥꯟꯅꯗꯤ ꯈꯪꯉꯝꯗꯕꯅ
ꯄꯥ ꯊꯥꯕ꯭ꯔꯥ ꯃꯥ ꯈꯔ ꯋꯥꯡꯅꯤ ꯍꯥꯏ ꯋꯥꯅꯤ
ꯎꯝ ꯃꯥꯅꯦ ꯃꯥꯅꯦ ꯋꯥꯡꯅꯤ
ꯗꯤ ꯅꯁꯥꯅ ꯄꯥꯖꯕꯕꯨꯗꯤ ꯃꯤꯅ ꯄꯣꯞ ꯄꯣꯞ ꯇꯥꯜꯂꯛꯄꯗꯨꯅ ꯊꯨꯅꯁꯨ ꯈꯪꯉꯤ ꯒ꯭ꯌꯥꯟꯁꯨ ꯇꯥꯅꯤ ꯑꯗꯩ ꯃꯣꯏꯒꯤ ꯅꯣꯠꯁꯨ ꯄꯤꯔꯛꯀꯅꯤ ꯑꯗꯨꯣꯏ ꯋꯥꯅꯤꯗ ꯏꯁꯥꯅ ꯄꯥꯖꯕꯗꯤ ꯏꯁꯥꯅ ꯑꯩ ꯁꯦꯝꯖꯗꯦ ꯌꯥꯕ ꯅꯩꯅꯗꯦ ꯌꯥꯕ ꯃꯤꯗꯧ ꯃꯤ ꯂꯣꯏ ꯅꯩꯅꯕ ꯌꯥꯅꯤ
ꯑꯩ ꯃꯣꯏ ꯀꯩꯅꯣꯒꯤꯗꯣ ꯑꯗꯨꯝ ꯌꯦꯡꯗꯤ ꯌꯦꯡꯉꯦꯕꯀꯣ ꯃꯣꯏꯒꯤ ꯑꯃ ꯑꯗꯥꯟ ꯑꯃ ꯂꯩꯕꯗꯣ
ꯑ ꯑꯗ ꯑꯗꯦ
ꯃꯣꯏꯒꯤ ꯂꯥꯏꯐꯇ ꯁꯨꯝ ꯌꯦꯡꯕ ꯀꯥꯟꯗ ꯍꯥꯏꯗꯤ ꯄꯥꯐꯝꯝ ꯍꯥꯟꯗꯤ ꯁꯨꯛꯈꯪ ꯈꯪꯗꯕꯅꯦꯕ ꯍꯟꯗꯛꯇꯤ ꯈꯔꯕꯨ ꯈꯪꯉꯦꯕ ꯑꯗꯨꯒ ꯂꯄꯥꯗ ꯈꯔꯗꯤ ꯅꯨꯡꯉꯥꯏꯔꯤ ꯍꯥꯟꯅ ꯏꯀꯣꯅꯣꯃꯤꯛꯁꯇ ꯑꯗꯨ ꯉꯥꯎꯕꯅꯦ ꯍꯟꯗꯛꯇꯤ ꯍꯥꯏꯗꯤ ꯄꯥꯐꯝꯝꯗ ꯁꯨꯃꯥꯏꯅ ꯇꯧꯔꯤ ꯁꯨꯃꯥꯏꯅ ꯇꯧꯔꯤ ꯃꯣꯏ ꯇꯥꯛꯄꯅꯤ ꯈꯔꯤ ꯈꯜꯂꯤ
ꯄꯥꯏ ꯁꯨꯝ ꯊꯥꯔꯛꯑꯒꯕꯨ ꯍꯪꯐꯝꯐꯥꯎ ꯈꯪꯀꯠꯂꯛꯇꯄꯗꯤ ꯀꯩꯅꯣ ꯁꯨꯝ ꯂꯥꯏꯔꯤꯛ ꯄꯥꯗꯁꯨ ꯊꯥꯔꯛꯑꯒꯗꯤ ꯀꯣꯏꯁꯟꯗꯨꯗ ꯑꯩ ꯁꯤ ꯖꯒꯥꯗ ꯍꯪꯉꯛꯦꯅ
ꯌꯥꯎꯋꯦ ꯃꯥꯅꯦ ꯃꯥꯅꯦ ꯑꯩ ꯃꯃꯥꯡꯒꯤ ꯃꯣꯏꯒꯤ ꯇ꯭ꯋꯦꯟꯇꯤ ꯐꯥꯏꯚꯀꯤ ꯖꯨꯟꯒꯤꯗ ꯀꯩꯅꯣ ꯀꯣꯏꯁꯟ ꯑꯃ ꯁꯨꯝ ꯌꯦꯡꯕꯅꯦꯕ
ꯑ
ꯑꯗꯨꯗ ꯍꯪꯕ ꯀꯣꯏꯁꯟꯒꯩꯗ ꯑꯗꯨꯝ ꯌꯥꯎꯋꯦ ꯑꯗꯨ ꯃꯣꯏꯒ ꯕꯦꯡꯒꯤ ꯃꯇꯥꯡꯗꯨꯗꯤ ꯑꯗꯨꯝ ꯀꯩꯅꯣ ꯇꯝ ꯍꯪꯒꯦꯗꯅ ꯃꯣꯏꯒꯤ ꯆꯍꯤ ꯀꯔꯝꯕꯇ ꯍꯥꯜꯂꯤ ꯈꯣꯠꯂꯤ ꯇꯧꯕꯗꯣ
ꯑꯗꯨꯒ ꯑꯗꯨꯀꯥꯟꯗ ꯆꯨꯝꯕ ꯂꯥꯝꯕ
ꯀꯩꯅꯗ ꯑꯗꯨ ꯍꯥꯜꯣ ꯑꯗꯨꯒꯤꯗꯤꯣ ꯌꯥꯝ ꯂꯥꯏꯕꯅꯦ ꯑꯥꯔ ꯕꯤ ꯑꯥꯏꯅ ꯑꯗꯨꯝ ꯏꯍꯥꯟ ꯍꯥꯟꯒꯗꯧꯕꯅꯤ ꯑꯥꯔ ꯕꯤ ꯑꯥꯏꯅ ꯃꯃꯥꯡ ꯊꯝꯒꯗꯧꯕ
ꯎꯝ
ꯑꯗꯨꯩꯅ ꯍꯧꯣꯔꯗꯤ ꯑꯗꯨꯝ ꯄꯣ ꯇꯥꯔꯅꯤ ꯂꯣꯏꯔꯦ
ꯀ ꯃꯊꯦꯜ ꯍꯥꯎꯔꯤꯒꯦ ꯍꯧꯖꯤꯛꯀꯥꯟꯁꯤꯕꯣ
ꯍꯧꯖꯤꯛꯀꯥꯟꯁꯦ ꯈꯪꯗꯦꯗ ꯍꯧꯖꯤꯛꯀꯥꯟꯁꯦ ꯑꯆꯝꯕꯅꯗꯤ ꯑꯗꯨꯝ ꯍꯥꯎꯋꯦ ꯍꯥꯏꯇꯥꯔꯦ
ꯌꯨꯝꯗ ꯂꯩꯔꯕꯅꯤꯅ ꯏꯃꯥ ꯑ ꯕꯥꯒ ꯍꯥꯎ ꯊꯨꯝꯃꯤ ꯆꯥ ꯆꯔꯝ ꯂꯧ ꯃꯥꯔꯗꯦ ꯆꯥꯕ ꯌꯥꯗꯕ ꯌꯥꯎꯕꯅꯤꯅ ꯌꯥꯎꯔꯝꯒꯅꯤꯅ
ꯎꯝ ꯌꯥ ꯀꯗꯥꯗꯤ
ꯅꯪꯒꯤ ꯂꯨꯄꯥ ꯌꯥꯡꯈꯩ ꯑꯃꯈꯩ ꯑꯃ ꯂꯩꯔ ꯆꯥꯗꯕ ꯅꯠꯇꯅ ꯊꯣꯡꯉꯒꯗꯤ ꯄꯥꯛ ꯆꯥꯔꯝꯗꯧ ꯃꯥꯜꯂꯤ ꯗꯕ ꯍ
ꯍꯣꯡꯕ ꯍꯥꯏꯁꯦ ꯍꯣꯏ ꯊꯥ ꯑꯗ ꯊꯥꯝꯗ ꯃꯨꯔꯛꯀꯗꯤ ꯆꯥꯏ ꯑꯗꯨꯒ ꯑꯗꯨꯃꯥꯏꯅ ꯏꯟꯖꯥꯡ ꯑꯣꯏꯅ ꯂꯩꯔꯒꯗꯤ ꯆꯥꯗꯦ ꯑꯩꯈꯣꯏꯒꯤ ꯏꯌꯥꯝꯕꯈꯩꯒ ꯇꯣꯉꯥꯟꯅ ꯆꯥꯕꯅ ꯆꯥꯕꯅꯤ ꯌꯨꯝꯗꯗꯤ ꯆꯥꯗ꯭ꯔꯦ ꯌꯥꯝ ꯀꯟꯅ
ꯑꯣ ꯑꯩ ꯆꯥꯔꯝꯗꯒ ꯃꯥꯟꯅꯗꯕ
ꯑꯗꯨꯅꯤꯅꯦ ꯍꯦꯛꯊꯪ ꯂꯩꯕꯅꯤꯅ ꯆꯥꯅꯤꯡꯕꯁꯨ ꯆꯥꯅꯤꯡꯉꯦ ꯑꯣ ꯀꯦꯖꯤ ꯂꯩꯁꯨ ꯆꯥꯕꯁꯨ ꯑꯃꯨꯛ ꯌꯥꯗꯕ ꯑꯗꯒꯤ ꯌꯦꯡꯉꯨꯕꯣꯏꯗꯤꯕꯨ ꯆꯥꯃꯤꯟꯅ ꯌꯥꯏꯗꯣ
ꯑꯥ
ꯑꯣꯛꯇꯤ ꯆꯥꯕꯗꯤ ꯅꯨꯃꯤꯠ ꯊꯥꯏꯒ ꯆꯥꯔꯤ ꯑꯗꯨꯅꯤ ꯍꯥꯏꯕꯗꯤ ꯃꯤꯅ ꯆꯥꯃꯤꯟꯅꯁꯦ ꯍꯩꯔꯒ ꯆꯥꯕ ꯑꯗꯨꯃꯥꯏꯅ ꯇꯧꯔꯦ ꯅꯪ ꯑꯗꯨ ꯅꯪꯁꯨꯖꯤꯛꯧꯔꯝꯒꯅꯤ ꯑꯗꯨꯕꯨ ꯅꯪ ꯆꯟꯊꯠꯛꯕ ꯅꯪꯕꯨꯗꯤ ꯑꯃꯨꯛꯡꯒꯅꯤꯅ ꯅꯃꯥꯟꯅꯕ ꯃꯌꯥꯝ ꯂꯩꯕꯤꯗꯅ
ꯆꯥ ꯐꯦꯗ ꯀ꯭ꯥꯛ ꯀ꯭ꯋꯥꯛ ꯀꯩꯊꯦꯜ ꯀꯩꯁꯥꯝꯄꯥꯠ ꯀꯩꯁꯥꯝꯄꯥꯠꯇ ꯂꯩꯔꯤꯉꯩꯗꯅ ꯍꯦꯟꯅ ꯆꯥꯔꯝꯃꯦ ꯀ꯭ ꯀꯩꯊꯦꯜ ꯂꯨ ꯍꯣꯡꯕꯗꯩꯗꯤ ꯑꯁ ꯆꯥꯗ꯭ꯔꯦꯗ ꯄꯩꯁꯥꯝ ꯄꯥꯅꯤꯡꯉꯅꯤꯡꯉꯗ ꯔꯦꯟ ꯑꯇꯥꯡꯕꯗ ꯂꯩꯔꯤꯉꯩꯗꯅ ꯍꯦꯟꯅ ꯆꯥꯏꯌꯦ ꯔꯦꯟ ꯑꯍꯣꯡꯕꯗ ꯂꯩꯔꯒꯅ ꯆꯥꯗꯩ
ꯅꯪꯒꯤꯅꯦꯦꯅ ꯍꯥꯏꯁꯦ ꯀꯩꯅꯣꯗꯔꯣ ꯀꯔꯤꯕ ꯅꯣꯏꯒꯤ ꯀ ꯔꯤꯒꯨꯂꯔ ꯁ꯭ꯀꯒ ꯂꯩꯕꯗꯣ ꯑꯗꯨꯋꯥꯏꯗꯔꯣ ꯅꯠꯇ꯭ꯔꯒ ꯇꯤꯗꯤꯝ ꯂꯩꯕꯔ ꯀꯔꯝꯗꯣꯏꯅꯣ
ꯑꯦꯁꯤꯌꯥꯟ ꯍꯣꯁꯄꯤꯇꯥꯜ ꯂꯩꯕꯒꯤ ꯑꯣꯄꯣꯖꯤꯠꯇ ꯑꯩꯈꯣꯏꯒꯤ ꯈꯔ ꯍꯜꯂꯛꯄ ꯀꯣꯏꯂꯝꯝꯕꯤꯗꯣ ꯑꯗꯩꯗ ꯇ꯭ꯔꯥꯐꯤꯛꯟ ꯍꯗꯤꯗꯁꯤ ꯇꯥꯐꯤꯛ ꯀꯣꯏꯅ ꯎꯔꯤꯉꯩ ꯆꯥꯡꯅꯕ ꯑꯃ ꯂꯩꯕꯅꯦ ꯑꯗꯨꯏꯗ ꯂꯝꯕꯤ ꯑꯃ ꯀꯅꯤꯪ ꯑꯦꯁꯤꯌꯥꯟ ꯍꯣꯁꯄꯤꯇꯥꯜꯒꯤ ꯑꯣꯄꯣꯖꯤꯠ ꯑꯣꯏꯔꯦ
ꯅꯪꯒꯤ ꯌꯨꯝꯗꯤ ꯁꯨꯝꯨꯝ ꯌꯨꯝ ꯁꯨꯝ ꯅꯛꯁꯤꯜꯂꯛꯄꯒꯤ ꯋꯥꯔꯤꯅꯤꯅꯦ ꯑꯗꯨꯏꯗꯤ ꯑ ꯃ ꯀꯩ
ꯌꯨꯝ ꯌꯨꯝꯒꯤ ꯂꯥꯡꯂꯣꯝꯗ ꯂꯩꯗꯗꯤ ꯀꯥꯏ ꯂꯩꯁꯦ
ꯎꯝ
ꯌꯨꯝ ꯁꯨꯝ ꯅꯛꯁꯜꯂꯛꯏꯅꯦ ꯃꯊꯪꯗ ꯌꯨꯝꯗ ꯇꯥꯕ꯭ꯔꯥ ꯃꯄꯜ ꯂꯝꯗ ꯆꯠꯇꯄ꯭ꯔꯥ ꯇꯅꯤ
ꯃꯣꯕꯥꯜꯗ ꯍꯣꯡꯖꯈꯤꯗ꯭ꯔꯣ ꯍꯥꯏꯁꯤꯕꯣ
ꯊꯕꯛ ꯈꯜꯂ ꯀꯥꯔꯖꯔꯣꯏꯗ꯭ꯔꯣ
ꯅꯠꯇꯦꯗ ꯊꯕꯛꯅ ꯊꯕꯛꯀꯤꯅꯤꯗꯅ ꯈꯟꯗ꯭ꯔꯤꯐꯥꯎꯀꯤꯗꯤ ꯂꯩꯗꯣꯏꯅꯤꯗꯅ
ꯈꯪꯗ ꯂꯩꯅꯤꯌꯦ ꯂꯩꯕ ꯍꯥꯏꯁꯤꯦ ꯂꯥꯏꯔꯤꯛ ꯄꯥꯗꯤ ꯑꯗꯨ ꯃꯊꯪꯁꯤ ꯌꯥꯎꯗꯤ ꯌꯥꯎꯅꯤ ꯀꯩ ꯂꯥꯏꯔꯤꯛꯁꯦ ꯄꯥꯗꯕꯇ ꯉꯥꯏꯔꯦ ꯀꯩ
ꯎꯝ ꯃꯥꯅꯦ ꯃꯥꯅꯦ ꯄꯥꯔꯒꯕꯨꯨꯛ ꯀꯩꯗꯧꯕꯩ ꯈꯜꯂꯣꯏꯗꯣꯏꯅꯣ
ꯄꯥꯔꯒ ꯈꯜꯂꯗꯤ ꯅꯥꯥꯔꯤꯛ ꯍꯩꯇꯕ ꯅꯠꯇꯦ ꯄꯥꯔꯧꯗ ꯉꯥꯏꯔꯕꯅꯤ
ꯃꯥꯅꯤ ꯃꯥꯅꯤ ꯏꯁꯥꯗ ꯈꯨꯠꯇ ꯂꯣꯏ ꯂꯩꯔꯕꯅꯤ ꯏꯁꯥꯅ ꯂꯧ ꯗꯒ
ꯐꯔ ꯍꯗ ꯉꯥꯏ ꯑ ꯑꯗꯨꯗꯩꯗꯤ ꯑꯩꯈꯣꯏꯒꯤ ꯑꯩꯈꯣꯏ ꯍꯧꯖꯤꯛ ꯃꯇꯝꯁꯤꯗꯤ ꯃꯇꯝ ꯌꯥꯝꯅ ꯀꯩꯅꯣ ꯇꯧꯕꯁ ꯍꯒꯁꯇꯅꯤ ꯆꯅꯥ ꯍꯥꯏ ꯀꯗ꯭ꯔ ꯅ ꯇ ꯆꯁꯨ ꯆꯟꯊꯔ ꯃꯉ
ꯑꯗꯨꯅꯤꯅꯦ ꯌꯥꯝ ꯁꯣꯏꯔꯤꯁꯦ ꯑꯁ ꯉꯁꯤ ꯇꯧꯒꯦ ꯉꯁꯤ ꯇꯧꯒꯦ ꯍꯥꯏꯔꯒ ꯍꯌꯦꯡ ꯇꯧꯔꯒꯦꯗ ꯉꯁꯤ ꯌꯥꯔꯔꯣꯏ
ꯎꯝ ꯑꯗꯨꯝ ꯍꯧꯋꯤ ꯃꯇꯝꯅ ꯀꯅꯥꯕꯨꯁꯨ ꯉꯥꯏꯗꯦ ꯃꯥꯏꯐ꯭ꯔꯦꯅ ꯍꯥꯏꯂꯩꯌꯦ ꯍꯦꯛ ꯍꯦꯛ
ꯗꯗ ꯃꯗꯨꯕꯥ
ꯉꯁꯤ ꯖꯨꯟ ꯂꯣꯏꯗꯧꯔ꯭ꯕꯅꯤ ꯌꯦꯡꯉꯨꯅꯦ ꯖꯨꯟꯁꯦ ꯖꯨꯟꯁꯦ ꯀꯨꯟꯊ꯭ꯔꯥꯅ ꯁꯕ꯭ꯔꯥ꯫
ꯖꯨꯟꯗꯤ ꯀꯨꯟꯊ꯭ꯔꯥꯅꯤ ꯀꯨꯟꯊ꯭ꯔꯥꯅꯤ ꯀꯨꯟꯊ꯭ꯔꯥꯅꯤ
ꯑꯗꯨꯅꯤ ꯌꯦꯡꯉꯣ ꯉꯁꯤ ꯇꯥꯡ ꯀꯨꯟ ꯃꯉꯥ ꯅꯨꯃꯤꯠ ꯃꯉꯥꯅꯤꯗꯥ ꯉꯥꯏꯔꯦ ꯂꯣꯏꯗꯧꯕ ꯖꯔꯖꯔ ꯖꯔ ꯆꯠꯈꯤꯅꯤ꯫ ꯅꯪꯒꯤ ꯁꯦꯂꯔꯤꯗꯤ ꯗꯦꯠ ꯊꯥꯔꯇꯤꯗ ꯄꯤꯕ꯭ꯔꯥ ꯋꯥꯟꯗ ꯄꯤꯕ꯭ꯔꯥ ꯇꯨꯗ ꯄꯤꯕ꯭ꯔꯣ
ꯄꯩꯁꯥ ꯂꯩꯔꯒꯅ ꯗꯦꯠ ꯐꯥꯏꯚ ꯐꯥꯎꯒꯤ ꯃꯅꯨꯡꯗ ꯄꯤꯌꯦꯦ ꯂꯩꯇꯛ ꯂꯩꯇ꯭ꯔꯒꯅ ꯑꯗꯨꯝ ꯊꯦꯡꯉꯦ ꯊꯥ ꯑꯃ ꯉꯥꯏꯕꯁꯨ ꯌꯥꯎꯋꯦ ꯑꯗꯣ ꯑꯩꯗꯤ ꯉꯥꯏꯗꯦ ꯍꯥꯏꯔꯦ ꯑꯗꯨꯝ ꯄꯩꯁꯥ ꯃꯈꯣꯡꯗ ꯐꯝꯕꯅꯤꯅ ꯑꯗꯨꯝ ꯄꯩꯁꯥ ꯑꯗꯨꯝ ꯂꯧꯊꯣꯛꯑꯦ ꯍꯦꯛ ꯌꯥꯕꯒ
ꯑꯣ
ꯗꯨꯃꯥꯏꯅꯗꯤ
ꯐꯔꯦ ꯐꯔꯦ
ꯑꯗꯣ
ꯍꯥꯏꯔꯣ
ꯂꯩꯖꯤ ꯈꯜꯂꯤꯕꯅꯤ ꯍꯥꯏꯗꯤ ꯍꯤꯒꯤ ꯍꯤꯖꯤꯒꯤ ꯊꯕꯛꯁꯦ ꯑꯩ ꯆꯠꯄ ꯑꯃ ꯌꯥꯎꯋꯦꯕꯀꯣ ꯍꯥꯏꯗꯤ ꯕꯦꯡꯀꯨꯝꯕꯗ ꯆꯠꯂ ꯆꯠꯊꯣꯛ ꯆꯠꯁꯤꯟ ꯇꯧꯕꯅꯤꯅ ꯄꯩꯁꯥꯥꯖꯦ ꯍꯥꯏ ꯀꯩ ꯍꯥꯏꯅꯤ ꯊꯥꯎꯗꯑꯣꯏꯔꯁꯨ ꯈꯥꯡꯗꯦꯕ ꯑꯅꯤꯃꯛ ꯄ꯭ꯔꯒ ꯌꯨꯝ ꯊꯕꯛꯀꯤꯁꯨ ꯆꯇ ꯑꯗꯨꯒꯤꯁꯨ ꯆꯠ ꯇꯧꯕꯅꯤꯅ꯫
ꯑꯔ
ꯑꯩꯅ ꯄꯤ ꯑꯩꯆ ꯗꯤ ꯒꯨꯝꯕ ꯇꯧꯊꯣꯛꯄ ꯉꯝꯃꯒꯗꯤ
ꯑꯥ
ꯄꯠꯊꯥꯔꯒꯦꯅ ꯈꯜꯂꯤꯕ ꯄꯤ ꯑꯩꯆ ꯗꯤ ꯇꯧꯔꯒ ꯑꯣꯏꯅ ꯀꯩꯅꯣ ꯇꯧꯖꯔꯒꯦꯅ ꯆꯞꯁꯨ ꯃꯥꯟꯅꯩ ꯇꯣꯂꯣꯞ ꯁꯤꯒ ꯍꯥꯏꯈꯩ ꯃꯅꯩ ꯑꯗꯨꯃꯥꯏꯅ ꯈꯥꯍꯜ ꯈꯥꯍꯜꯂꯤꯕꯅꯤ ꯇꯥꯃꯣ ꯋꯥꯈꯜꯁꯤ
ꯇꯨꯝꯕ ꯆꯥꯕ ꯆꯕ ꯆꯥꯡ ꯅꯥꯏꯕꯤꯕ ꯉꯥꯏꯕ ꯉꯝꯖꯜꯂꯛꯇꯕꯩ ꯋꯥꯅꯦꯕ꯫ ꯄꯨꯡꯖꯦ ꯃꯄꯟ ꯃꯈꯥꯏꯗꯩꯅ ꯇꯔꯥ ꯃꯈꯥꯏꯕꯨꯛ ꯃꯅꯨꯡꯗꯥ ꯇꯨꯝꯃꯨ ꯍꯥꯏꯕꯅꯦꯕ ꯄꯦꯟꯅ ꯑꯃꯨꯛꯇ ꯇꯨꯝꯒꯦ꯫ ꯑꯩꯅ ꯈꯪꯕꯗ ꯇꯔꯥꯃꯊꯣꯏ ꯇꯔꯥꯃꯊꯣꯏ ꯍꯦꯟꯜꯝꯗꯧ ꯃꯥꯜꯂꯦ ꯅꯪꯅ ꯇꯨꯝꯕꯗ꯫
ꯇꯔꯥꯃꯥꯊꯣꯏꯐꯧꯗꯤ ꯇꯨꯝꯕ ꯌꯥꯏ ꯀꯩꯅꯣ ꯊꯦꯡꯉꯕꯗ ꯇꯔꯥꯗꯩꯅ ꯇꯔꯥꯃꯥꯊꯣꯏꯐꯧꯗꯤ ꯌꯥꯏꯌꯦ ꯅꯪ ꯕꯥꯔꯣꯗꯤ ꯊꯦꯡꯃꯜꯂꯦ ꯌꯥꯍꯧ ꯉꯟꯅ ꯍꯧꯒꯠꯀꯦꯗꯤ ꯃꯥꯏ
ꯋꯥꯔꯤ ꯇꯧꯕ꯭ꯔꯣ ꯋꯥꯒꯤ ꯃꯌꯥꯝꯗꯨꯕꯣ ꯆꯠꯂꯨꯕ ꯈꯣꯠꯂꯨꯕ ꯋꯥꯔꯤ ꯁꯥꯟꯅꯔꯨꯕ ꯁꯣꯡꯉꯨꯕ ꯐꯜꯂꯨꯕ꯫ ꯆꯣꯡꯕꯨꯗꯤ ꯆꯣꯡꯕꯔꯣ
ꯎꯝ ꯑꯗꯨꯕꯨꯗꯤ ꯋꯥ ꯐꯩꯗ ꯍꯥꯏꯗꯤ ꯄꯨꯡ ꯀꯩꯅꯣꯗ ꯍꯜꯂꯛꯑꯅꯤ ꯄꯨꯡ ꯇꯔꯨꯛ ꯁ꯭ꯋꯥꯏꯗ ꯌꯨꯝ ꯌꯧꯔꯛꯑꯅꯤꯗꯅ꯫
ꯑ꯬꯬꯬
ꯑꯗꯨꯒ ꯑꯗꯨꯝ ꯄꯣꯊꯥꯔꯅꯤ ꯍꯥꯏꯗꯤ ꯆꯥꯛ ꯀꯩ ꯆꯥꯕ ꯈꯣꯠꯄ ꯄꯣꯊꯥꯕꯒꯤ ꯄꯨꯡ ꯄꯨꯡ ꯅꯤꯄꯥꯟ ꯇꯥꯔꯅꯤ ꯑꯗꯨꯗꯤ ꯅꯤꯄꯥꯥꯟ ꯃꯈꯥꯏ ꯁ꯭ꯋꯥꯏꯗꯒꯤ ꯑꯗꯨꯝ ꯇꯔꯥ ꯁ꯭ꯋꯥꯏꯃꯨꯛꯇꯤ ꯑꯗꯨꯝ ꯄꯥꯕꯗꯤ ꯑꯗꯨꯝ ꯉꯝꯃꯦꯕ ꯑꯩꯅ ꯇꯜꯂꯒ ꯄꯥꯗꯕꯗꯤ ꯄꯥꯗ꯭ꯔꯦ ꯑꯗꯨꯏ ꯇꯧꯋꯦ
ꯑꯩꯁꯨ ꯋꯥꯥꯛꯀꯤꯡ ꯆꯠꯀꯦ ꯈꯟꯕꯅꯦ ꯑꯩꯌꯨꯛꯇ ꯉꯁꯤꯃꯨꯛ ꯅꯣꯡ ꯆꯨꯔꯦ ꯉꯁꯤꯗꯒꯤ ꯆꯠꯀꯦ ꯈꯟꯕ ꯉꯁꯤꯗꯤ ꯆꯠꯍꯧꯗ꯭ꯔꯕꯅꯤꯅ ꯍꯌꯦꯡꯃꯨꯛ ꯇꯥꯔꯦ ꯁꯨꯝ ꯊꯦꯡꯗꯒꯤ ꯁꯨꯝ ꯊꯦꯡꯗꯒꯤ ꯍꯥ꯬꯬꯬꯬
ꯅꯪ ꯆꯠꯃꯤꯟꯅꯗ꯭ꯔꯣ ꯅꯣꯏꯒꯤ ꯂꯩꯃꯤꯟꯅꯩꯗꯨꯒ ꯅꯊꯟ ꯆꯠꯄ꯭ꯔꯣ ꯅꯪ
ꯆꯠꯃꯤꯟꯅꯗꯦꯗꯥ ꯑꯃꯅ ꯅꯪꯗꯤꯜꯒ ꯍꯔꯥꯒ ꯆꯦꯜꯂꯦ ꯍꯥꯏꯔꯦ꯫ ꯖꯤꯗꯤꯒꯤ ꯆꯦꯜꯅꯦꯅ ꯅꯨꯡꯁ ꯁꯒꯠꯂꯒ ꯆꯦꯟꯂꯦ ꯃꯥꯗꯤ
ꯑꯥ
ꯌꯍꯧꯁꯨ ꯃꯣꯏꯗꯤ ꯊꯦꯡ ꯊꯦꯡ ꯇꯨꯝꯃꯦ ꯑꯗꯨꯅ ꯑꯩ ꯑꯩ ꯏꯊꯟ ꯆꯠꯇ ꯃꯊꯪ ꯃꯊꯪ ꯆꯠꯂꯦ ꯏꯩꯗꯤ ꯃꯥ ꯇꯥꯏꯃꯤꯡ ꯆꯥꯟꯅꯗꯦꯕ ꯃꯇꯝꯗꯨ ꯆꯥꯟꯅꯗꯦꯕ ꯑꯩꯒ ꯃꯣꯏꯒ
ꯑꯥ
ꯎ ꯀꯥꯟꯅꯔꯒꯗꯤ ꯇꯧꯅꯤ ꯌꯥꯕ ꯑꯗꯨꯗꯤ ꯍꯥꯏꯗꯤ ꯑꯦꯛꯖꯥꯝ ꯑꯃꯇꯪ ꯑꯣꯏꯅ ꯃꯥ ꯑꯩ ꯁꯤ ꯊꯥꯔꯅꯤ ꯁꯤ ꯊꯥꯔꯅꯤꯗ ꯑꯦꯛꯖꯥꯝꯗꯨ ꯃꯥꯟꯅꯕꯣꯏꯗꯤ ꯃꯥꯅ ꯗꯦꯕ ꯃꯥꯝꯅꯤꯅ ꯊꯅꯗꯅ ꯑꯃꯅ ꯃꯦꯗꯤꯀꯦꯜ ꯐꯤꯖꯤꯀꯦꯜ ꯌꯥꯎꯕꯅꯤ ꯍꯥ
ꯑꯃꯈꯛ ꯊꯥꯕꯅꯗꯤ ꯐꯩꯌꯦꯕ ꯍꯥꯏꯗꯤ ꯑꯅꯤ ꯆꯪꯕꯁꯦ ꯌꯥꯗꯦꯕ ꯃꯥꯟꯅꯗꯕꯅꯤꯅ ꯍꯥꯏꯗꯤ ꯁꯦꯂꯦꯕꯁꯁꯨ ꯃꯥꯟꯅꯗꯦ ꯑꯗꯨꯗꯒꯤ ꯂꯨꯕꯖ ꯃꯥꯟꯗꯤ ꯐꯔ ꯔꯔ ꯑꯣꯏ ꯇꯨ ꯌꯥ ꯍꯥꯏꯥꯏꯖꯅꯤ ꯑꯃ ꯂꯣꯏꯁꯤꯜꯂꯒ ꯑꯃ ꯁꯨꯃꯥꯏꯅ ꯃꯔꯤ ꯃꯔꯤ ꯇꯧꯊꯈꯤꯕꯅ ꯐꯩꯌꯦꯕ
ꯎꯝ
ꯅꯠꯇ꯭ꯔꯗꯤ ꯐꯣꯀꯁꯁꯨ ꯃꯥꯡꯉꯤ ꯑꯗꯩꯒ
ꯖꯤꯕꯨ ꯑꯅꯤ ꯍꯥꯅꯤ